ꯃꯔꯝ ꯈꯪ
ꯀꯃꯥꯏꯅ ꯍꯥꯏꯁꯦ
ꯅꯪꯒꯤ ꯁꯤ ꯅꯝꯕꯔꯁꯤꯒꯅꯦ ꯅꯪ ꯋꯥꯆꯦꯞ ꯅꯝꯕꯔꯗꯨꯒ ꯃꯥ ꯃꯥꯟꯅꯗꯦ
ꯎꯝ ꯃꯥꯟꯗꯃꯦ
ꯑꯣ ꯑꯗꯨꯒꯤ ꯑꯣꯢ ꯂꯩꯔꯃꯦ ꯑꯩ ꯈꯪꯉꯦ ꯍꯧꯖꯤꯛꯇ ꯅꯪ ꯍꯧꯖꯤꯛ ꯂꯥꯛꯄꯁꯦ ꯁꯤꯗ ꯁꯕꯦꯟ ꯖꯦꯔꯣ ꯀꯌꯥꯅꯣꯝꯃꯅ ꯍꯧꯕꯗꯣ ꯅꯪꯒꯤꯖꯦ ꯑꯃꯗꯨꯅ ꯑꯩ
ꯑꯣ ꯑꯣ ꯅꯪ ꯑꯃꯗꯣ ꯇꯧꯁꯤꯜꯂꯤꯔ ꯑꯣ ꯍꯣꯏ ꯁꯤ ꯅꯝꯕꯔꯗ ꯊꯥꯔꯛꯀꯦ
ꯑꯦ ꯃꯊꯪꯗꯩ ꯇꯧꯔꯛ ꯑꯒꯦ
ꯍꯣꯏ ꯌꯥꯅꯤꯗꯥ ꯑꯩꯗꯤ ꯎꯝ
ꯑꯦ ꯆꯥꯛ ꯌꯦꯟꯁꯥꯡ ꯀꯩ ꯀꯩ ꯀꯃꯥꯏ ꯍꯣꯠꯅꯔꯤꯒꯦ ꯃꯇꯝꯒꯤ ꯏꯟꯖꯥꯡꯁꯤꯕꯨ
ꯑꯗꯨꯝ ꯃꯇꯝꯒꯤ ꯏꯟꯁꯥꯡ ꯍꯋꯥꯏ ꯀꯥꯡꯁꯣꯏ ꯑꯗꯨꯒꯨꯝꯕ
ꯎꯝ ꯀꯩꯀꯩ ꯇꯧꯔꯤꯒꯦ ꯍꯧꯖꯤꯛꯇꯤ
ꯍꯧꯖꯤꯛꯇꯤ ꯌꯨꯝꯗ ꯃꯥꯇꯔ ꯂꯣꯢꯁꯤꯂ ꯌꯨꯝꯗ ꯊꯣꯛꯂꯛꯑꯦ ꯑꯗꯨꯒ
ꯑꯣ ꯃꯥ ꯃꯥꯁꯇꯔ ꯀꯥꯏ ꯇꯧꯔꯛ ꯀꯦ
ꯑꯈꯣꯢ ꯁꯤ ꯑꯗꯨꯝ ꯃꯅꯤꯄꯨꯔ ꯌꯨꯅꯤꯚꯔꯁꯤꯇꯤ
ꯑꯣ ꯑꯦꯝ ꯌꯨꯗꯥ
ꯍꯣꯏ
ꯑꯣ ꯀꯩ ꯁꯕꯖꯦꯛꯇ ꯅꯪ ꯇꯧꯋꯤꯗꯣ
ꯏꯪꯂꯤꯁꯇ
ꯑꯣ ꯏꯪꯂꯤꯁ ꯃꯤ ꯑꯃ ꯍꯪꯒꯦꯅꯦ ꯈꯪꯕ꯭ꯔ ꯌꯦꯡꯒꯦꯔꯣ
ꯀꯅꯥ
ꯔꯣꯖꯤ ꯍꯥꯏꯗꯅ
ꯍꯟꯗꯛ ꯂꯣꯏꯕ ꯀꯥꯡꯕꯨꯔꯣ
ꯅꯣꯏ ꯀꯩꯅꯣ ꯅꯪ ꯍꯟꯗꯛ ꯂꯣꯏꯔꯗꯤ ꯃꯥꯟꯅꯔꯝꯅꯤ
ꯃꯤ ꯃꯤ ꯑꯣ ꯅꯪ ꯍꯥꯏ ꯈꯪꯉꯦ ꯃꯤ ꯃꯅꯥ ꯈꯤꯇꯪ ꯐꯟꯕ ꯃꯤ ꯋꯥꯡꯕ ꯑꯃ ꯆꯥꯎꯕ ꯑꯗꯣ ꯍꯣꯏ
ꯍꯥꯥ
ꯍꯣꯏ
ꯀꯩ ꯍꯥꯏꯅꯣ ꯇꯥꯗ꯭ꯔꯦ
ꯑꯈꯣꯏꯒꯤ ꯃꯊꯛꯀꯤ ꯕꯦꯖꯅꯦꯕ ꯃꯣꯏꯅ
ꯑꯣ ꯑꯣ ꯃꯥꯗꯣ ꯅꯍꯥꯟꯋꯥꯏ ꯇꯤꯟꯅꯔꯛꯄ ꯑꯩꯈꯣꯏ ꯏꯂ‌ꯦꯚꯦꯟ ꯇꯨꯌꯦꯞ ꯑꯗꯨꯋꯥꯏꯗ
ꯑꯣ ꯑꯈꯣꯏꯅ ꯆꯪꯕꯗ ꯃꯥꯗꯣ ꯑꯥ ꯀꯩꯅꯣꯒꯤ ꯑꯦꯟ ꯁꯤ ꯁꯤꯒꯤꯔ ꯀꯩꯅꯣ ꯌꯥꯎꯔꯝꯕꯒꯤ ꯑꯗꯨ ꯊꯦꯡꯅꯕꯅꯤ ꯑꯗꯨ ꯈꯪꯕꯅꯦꯕ
ꯑꯣ ꯍꯣꯏ ꯃꯈꯥꯗꯤ ꯀꯩꯗꯧ ꯃꯈꯥꯗꯤ ꯀꯩꯗꯧꯒ‌ꯦ ꯍꯥꯏꯅ‌ꯣ
ꯑꯚ ꯑꯩꯁꯨ ꯕꯦꯠꯇꯤ ꯊꯥꯖꯤꯜꯂꯤ ꯃꯣꯏ ꯍꯧꯖꯤꯛ ꯀꯩꯅꯣꯁꯨ ꯍꯥꯏꯗꯣꯛꯄ ꯉꯥꯏꯔꯤ
ꯑꯣ ꯑꯦꯝ ꯌꯨꯗ
ꯎꯝ ꯑꯦꯝ ꯌꯨꯗ ꯑꯗꯨꯝ ꯕꯦꯠꯇꯪ ꯇꯧꯁꯤꯂꯗꯤ ꯈꯟꯕ
ꯑꯦꯁ ꯀꯦ ꯍꯥꯏꯗ ꯑꯃꯁꯨ ꯂꯩꯗꯥꯏꯅꯦ ꯕꯤ ꯑꯦꯗ ꯇꯧꯐꯝ
ꯑꯦꯁ ꯀꯦꯁꯦ ꯃꯣꯏ ꯄ꯭ꯔꯥꯏꯚꯦꯠꯀꯤꯔꯣ
ꯈꯪꯗꯦ ꯀꯋꯥꯏꯗꯅꯣ ꯈꯪꯗꯦ ꯃꯤ ꯇꯧꯅꯕꯅꯦꯕ ꯑꯗꯨꯏ ꯁꯨꯝ ꯈꯪꯕ
ꯑꯣ ꯕ‌‌ꯦꯠꯁꯦ ꯌꯥꯝꯅꯗꯤ ꯇꯧꯅꯩꯌ‌ꯦꯕꯀꯣ ꯑꯗꯣ ꯄ꯭ꯔꯥꯏꯚꯦꯠꯅ ꯑꯅꯝꯕ ꯑꯣꯏꯌꯦꯕ ꯄ꯭ꯔꯥꯏꯚꯦꯠꯁꯦ ꯄꯩꯁꯥ ꯌꯥꯝ ꯇꯤꯡꯕ ꯂꯥꯛꯈ ꯑꯅꯤꯒꯤ ꯆꯥꯡ ꯆꯪꯉꯦꯕ ꯃꯣꯏꯗꯤ ꯄ꯭ꯔꯥꯏꯚꯦꯠꯇꯗꯤ ꯑꯃ ꯃꯈꯥꯏ ꯑꯅꯤ ꯁꯤ ꯆꯃꯦ ꯆꯉ
ꯎꯝ
ꯒꯣꯕꯔꯃꯦꯟꯒꯤ ꯗꯤ ꯑꯦꯝꯗ ꯅꯠꯇ꯭ꯔꯒꯅ ꯑꯦꯝ ꯌꯨ ꯗ ꯇꯧꯍꯧꯔꯗꯤ ꯀꯩꯁꯨ ꯌꯥꯝ ꯆꯪꯗꯦꯕ ꯆꯍꯤ ꯑꯅꯤꯗ ꯐꯤꯐꯇꯤ ꯁꯤꯛꯁꯇꯤ ꯁꯨꯃꯥꯏꯅ ꯍꯥꯏꯇꯥꯔꯦ ꯃꯣꯏꯅ ꯑꯃꯨꯛ
ꯑꯣ ꯌꯥꯝꯗꯦ ꯑꯗꯨꯗꯤ
ꯍꯣꯏ ꯑꯇꯩꯒ ꯀꯝꯄꯤꯌꯔ ꯇꯧꯔꯗꯤ ꯃꯣꯏꯅ ꯈꯔ ꯍꯟꯊꯩ
ꯎꯝ ꯀꯩꯅꯣꯒ ꯈꯪꯕ꯭ꯔꯣ ꯀ꯭ꯂꯤꯟꯇꯟꯒꯥꯏꯅ ꯑꯦꯝ ꯌꯨꯗ
ꯀ꯭ꯂꯤꯟꯇꯟ ꯀ꯭ꯂꯤꯟꯇꯟ ꯀꯛꯆꯤꯡ ꯃꯆꯥ ꯑꯣꯏꯗꯣꯏꯔ‌ꯣ
ꯑꯥ
ꯈꯪꯉꯦ ꯃꯣꯏ ꯃꯣꯏꯁꯨ ꯑꯗꯨꯝ ꯂꯩꯗꯥꯏꯅꯦ ꯍꯧꯖꯤꯛꯁꯨ ꯑꯗꯨꯝ
ꯈꯪꯗꯦ ꯅꯍꯥꯟꯋꯥꯏ ꯇꯤꯟꯅꯔꯛꯄꯅꯤ ꯃꯥꯁꯨ
ꯀꯈꯤꯇꯟ ꯀꯤꯟꯇꯟꯅꯥꯥꯟ ꯊ ꯂꯩꯕ ꯂꯩꯥꯟꯗ
ꯑꯣ ꯗꯤꯄꯥꯔꯠꯃꯦꯟꯗꯤ ꯄꯨꯜꯂꯝꯃꯔꯣꯏ ꯃꯥꯗꯤ ꯏꯪꯂꯤꯁꯇꯤ ꯑꯣꯏꯒꯗꯧꯕꯨꯝ ꯇꯧꯋꯦ
ꯅꯠꯇꯦ ꯃꯥ ꯏꯪꯂꯤꯁ ꯅꯠꯇꯦ ꯀꯔꯤ ꯗꯤꯄꯥꯔꯠꯃꯦꯟꯅꯣ ꯈꯪꯗ‌ꯦ ꯃꯥ
ꯑꯦꯝ ꯌꯨꯒꯤ ꯑꯦꯝ ꯑꯥꯏ ꯇꯤꯗꯣ ꯀꯃꯥꯏꯅ ꯇꯧꯒꯦ
ꯑꯩ ꯃꯥꯗꯤ ꯆꯃꯤ ꯑꯗꯨꯝ ꯃꯣꯏꯒꯤ ꯇꯣꯀꯥꯟꯅꯕ ꯕ꯭ꯂꯣꯛ ꯑꯗꯒꯤ ꯇꯣꯉꯥꯟꯅ ꯍꯣꯁꯇꯦꯜꯒ ꯂꯣꯏ ꯂꯩꯖꯕꯅꯦꯕ ꯍ ꯂꯩꯕꯒꯗ ꯑꯔꯣ ꯃꯤ ꯑꯗꯨꯝ ꯇꯧꯗꯤ ꯇꯧꯅꯕꯅꯤꯗ ꯑꯗꯨ ꯀꯩꯁꯨ ꯏꯟꯖꯤꯅꯤꯌꯥꯔꯤꯡꯒꯤ ꯁꯣꯝꯒꯤ ꯂꯝꯕꯤꯗꯗꯤ ꯑꯦꯝ ꯑꯥꯏ ꯇꯤꯁꯤ ꯌꯥꯝꯅ ꯀꯥꯍꯦꯟꯅ ꯃꯃꯤꯡꯗꯤ ꯆꯠꯄ ꯑꯣꯏꯗ‌ꯦ ꯁꯤ ꯀꯩꯅꯣꯒꯤ ꯑꯦꯟ ꯑꯥꯏ ꯇꯤ ꯀꯩꯅꯣꯒꯤꯗ ꯂꯝꯐꯦ ꯄꯥꯛꯀꯤꯗꯣꯗ ꯑꯣꯏꯅ ꯑꯅꯝꯕ ꯐꯣꯀꯁ ꯇꯧꯋꯕ
ꯑꯣ ꯑꯗꯨꯝ ꯃꯣꯏꯁꯦ ꯇꯣꯉꯥꯟ ꯂꯩꯌꯦꯦꯕ ꯑꯗꯨꯗꯤ
ꯇꯣꯉꯥꯟ ꯃꯅꯨꯡꯗꯗꯤ ꯂꯩꯌꯦꯕꯀꯣ
ꯑꯥ
ꯃꯗꯨ ꯃꯣꯏꯒꯤ ꯗꯤꯄꯥꯔꯠꯃꯦꯟ ꯇꯣꯡꯉꯥꯂꯦ ꯑꯗꯨꯒ ꯃꯣꯏ ꯍ‌ꯣꯁꯇ‌ꯦꯜꯁꯨ ꯂ‌ꯣꯏꯟ ꯇꯣꯉꯥꯜꯂ‌ꯦ
ꯑꯣ ꯈꯪꯗꯦ ꯑꯣꯖꯥꯈꯩꯗꯤ ꯀꯃꯥꯏꯅ ꯇꯧꯒꯦ ꯈꯪꯕ꯭ꯔꯥ
ꯄꯥꯇꯤꯀꯨꯂꯔꯂꯤ ꯁꯤ ꯃꯥꯇꯧꯏ ꯈ‌ꯣꯠꯂ‌ꯦꯗꯤ ꯈꯥꯡꯗꯦꯅ‌ꯦ ꯑꯝ ꯑꯥꯏ ꯇꯤ ꯄꯥꯛ ꯆꯡ ꯑꯃꯅꯤ ꯇꯝꯅꯕ ꯏꯃꯥꯟꯅꯕ ꯈꯔꯗꯤ ꯌꯥꯎꯋ‌ꯦ
ꯎꯝ ꯑꯦꯝ ꯌꯨ ꯀꯨꯝꯍꯩꯩꯒꯤꯗꯤ ꯅꯨꯡꯉꯥꯏꯔꯝꯅꯤ
ꯑꯁ ꯀꯨꯝꯍꯩ ꯁꯨꯋꯥꯠꯋꯥꯠꯇ‌ꯦ ꯅꯣꯏ ꯑꯝ ꯌꯨꯒꯤ ꯑꯃꯒꯤ ꯑꯃꯨꯛ ꯑꯃꯒꯤ ꯑꯃꯨꯛ ꯍꯥꯏꯗꯤ ꯃꯤ ꯃꯈꯜꯁꯨ ꯁꯨꯅ ꯂꯩꯔꯕꯅꯤꯅꯅꯦ ꯁ꯭ꯄꯣꯔꯠꯁꯤꯁꯨ ꯉꯁꯥꯏꯒꯤ ꯃꯩꯇꯩꯒꯤ ꯑꯃꯨ ꯇꯧꯅꯤ ꯇ꯭ꯔꯥꯏꯕꯀꯤ ꯑꯃꯨ ꯇꯧꯅꯤ ꯑꯃꯒꯤ ꯐꯟ ꯁꯨꯍꯧꯕꯅꯤ
ꯎꯝ ꯆꯍꯤ ꯆꯨꯞꯄ ꯆꯍꯤ ꯆꯨꯞꯄ ꯐꯪꯁꯟ ꯇꯧ ꯂꯣꯏꯁꯤꯟꯒ ꯋꯥꯅꯦ
ꯎꯝ ꯌꯥꯝ ꯂꯥꯡꯕ ꯀꯥꯡꯒꯨꯗꯗꯤ ꯌꯥꯝ ꯊꯤꯅ ꯅꯨꯡꯉꯥꯏ ꯂꯩꯗꯣꯏꯅꯦ ꯂꯥꯡꯒꯗ ꯂꯩꯅꯤꯡꯕ ꯀꯥꯡꯉꯀꯣ ꯊꯑꯣꯅ ꯇꯧꯕ ꯌꯥꯎꯔꯤꯕꯅꯤ ꯑꯦꯝ ꯏ ꯑꯗꯨꯝ ꯑꯦ ꯑꯦꯝ ꯌꯨꯁꯤ ꯍꯟꯗꯛ ꯆꯍꯤ ꯆꯍꯤ ꯑꯅꯤꯁꯤꯃꯗꯤ ꯑꯦ ꯉꯥꯎꯊꯣꯛꯎꯒꯦ ꯂꯥꯡꯊꯣꯛꯎꯒꯦ ꯀꯥꯏꯅ ꯇꯧꯕꯧꯕꯁꯨ ꯌꯥꯎꯋ ꯈꯣꯡꯒꯥꯏꯔꯅꯤ ꯑꯃꯝꯗ
ꯎꯝ ꯕꯤ ꯑꯦꯠꯁꯤ ꯑꯩ ꯇꯧꯔꯛꯇꯦ ꯑꯩꯗꯤ ꯀꯩꯅꯣꯅꯦ ꯅꯦꯔꯤꯁꯇ ꯕꯤ ꯇꯦꯛ ꯂꯣꯏꯔꯦ ꯑꯗꯒꯤ ꯈꯪꯕ꯭ꯔꯥ ꯈꯪꯗ꯭ꯔꯥ ꯈꯪꯗꯦ ꯅꯦꯔꯤꯁ ꯍꯥꯏ ꯑꯔꯨꯅꯥꯆꯜ ꯄ꯭ꯔꯗꯦꯁꯀꯤꯗꯨ ꯑ ꯑꯗꯨꯀ ꯑꯥꯏ ꯑꯥꯏ ꯇꯤ ꯔꯣꯄꯔꯗ ꯑꯦꯝꯇꯦꯛ ꯂꯣꯏꯔꯦ ꯑꯗꯨꯒ ꯍꯧꯖꯤꯛ ꯄꯤ ꯑ‌ꯦꯖ ꯑꯥ
ꯎꯝ
ꯄꯤ ꯑ‌ꯦꯖ ꯗꯤꯒꯤ ꯑꯦꯗꯃꯤꯁꯟ ꯉꯥꯏꯔꯤ ꯍꯧꯖꯤꯛ
ꯅꯣꯏ ꯑꯗꯨꯝ ꯑꯗꯨꯗꯤ ꯍꯧꯖꯤꯛꯀꯤ ꯀ ꯅꯦꯔꯤꯠ ꯍꯥꯏꯕ ꯀꯩꯅꯣ ꯑꯔꯨꯅꯥꯆꯜꯒꯤꯗꯣ
ꯅꯦꯔꯤꯁ ꯑꯥ
ꯅꯦꯔꯤꯁ ꯑꯗꯨꯗ ꯀꯩꯅꯣ ꯈꯪꯉꯛꯄ꯭ꯔꯣ ꯁꯇꯤꯁ ꯁꯣꯏ ꯈꯪꯉꯛꯄ꯭ꯔꯣ
ꯁꯇꯤꯁ ꯑꯥ ꯀꯛꯆꯤꯡꯗꯩ ꯑꯣꯏꯗꯣꯏꯔꯥ
ꯃꯥꯅꯦ ꯃꯥꯁ ꯇꯁꯣ
ꯑꯣ ꯑꯩꯈꯣꯏ ꯑꯩꯈꯣꯏ ꯁꯦꯅꯤꯌꯔ ꯑꯃ ꯑꯩꯈꯣꯏ ꯁꯦꯅꯤꯌꯔꯅꯤ ꯑꯗꯣ ꯈꯪꯉꯦ ꯍꯧꯖꯤꯛ ꯃꯥꯁꯤ ꯀꯩꯅꯣ ꯂꯩꯔꯝꯃꯅꯤ ꯕꯦꯡꯒ꯭ꯂꯣꯔꯗ ꯖꯤ ꯏꯗ ꯊꯕꯛ ꯇꯧꯔꯝꯃꯅꯤ
ꯇꯧꯔꯤꯌꯦ ꯇꯧꯔꯤꯌ‌ꯦ ꯑꯩ ꯏꯃꯥꯅꯕꯅꯤ ꯃꯥꯒ ꯑꯩꯈꯣꯏꯒ ꯀꯩꯅꯣꯒꯤ ꯅꯪꯒꯣꯗꯤꯌꯥ ꯇꯝꯃꯤꯟꯅꯔꯦ ꯅꯃꯣꯗꯤꯌꯥ ꯦꯁ ꯑꯃꯅꯦꯕ
ꯑꯣ ꯃꯥꯅ ꯑꯩꯈꯣꯏꯗꯩ ꯕꯦꯠꯁ ꯑꯃꯔ ꯑꯅꯤꯔ ꯍꯦꯟꯕꯅꯦ ꯀꯥꯎꯈ꯭ꯔꯦ ꯑꯃ ꯑꯣꯏꯔꯝꯒꯗꯧ ꯃꯥꯜꯂꯦ ꯑꯗꯨꯒ ꯂꯣꯏꯔꯒ ꯃꯥꯅ ꯑꯦꯟ ꯑꯥꯏ ꯇꯗꯤ ꯀꯩꯅꯣꯗ ꯇ꯭ꯔꯤ ꯖꯤꯗ ꯑꯦꯝꯇꯦꯛ ꯇꯧ ꯆꯠꯈꯤꯕ
ꯍꯧꯖꯤꯛꯀꯤ ꯃꯥꯏ ꯄ꯭ꯔꯥꯏꯚꯦꯠꯀꯤ ꯀꯩꯅꯣꯗꯣ ꯄꯩꯁꯥꯗꯤ ꯐꯅꯌꯥꯝ ꯐꯪꯉ ꯃꯥꯜꯂ‌ꯦ
ꯑꯥ ꯑꯗꯨꯝ ꯖꯤꯁꯦ ꯑꯗꯨꯝ ꯇꯣꯂꯣꯞꯇꯤ ꯆꯥꯎꯒꯅꯤ ꯋꯥꯟ ꯂꯥꯛꯀꯨꯝꯕꯗꯤ ꯑꯗꯨꯝ ꯐꯪꯒꯅꯤ ꯊꯥ ꯑꯝꯗ
ꯑꯣ
ꯅꯍꯥꯟ ꯑꯩ ꯆꯠꯇꯤ ꯆꯠꯂꯨꯕꯅꯦ ꯕꯦꯡꯒ꯭ꯂꯣꯔꯁꯤꯦ ꯃꯥ ꯊꯦꯡꯅ ꯁꯪꯍꯧꯔꯕ ꯃꯇꯝ ꯌꯥꯝ ꯇꯦꯜꯂꯕꯅ ꯆꯠꯂꯤꯗꯁꯨ
ꯑꯣ ꯕꯦꯡꯒꯂꯣꯔꯗ ꯂꯩꯔꯦ ꯃꯥꯅ ꯑꯃꯨꯛ ꯑꯩꯈꯣꯏ ꯑꯩꯈꯣꯏꯅ ꯑꯃꯨꯛ ꯄꯤ ꯑ‌ꯦꯖ ꯗꯤ ꯇꯧꯒꯦꯅ ꯄ꯭ꯂꯥꯟꯗꯨ ꯑꯗꯨꯃꯥꯏꯅ ꯂꯩꯈꯤꯕ ꯑꯗꯨꯏ ꯀꯝꯄꯅꯤꯗꯤ ꯄꯥꯛ
ꯑꯁꯥ ꯑꯩ ꯅꯣꯏ ꯂꯥꯏꯟꯁꯦ ꯑꯃꯃꯝꯗꯗꯤ ꯄꯩꯁꯥꯗꯤ ꯑꯗꯨꯝ ꯇꯥꯟꯕ ꯌꯥꯁ ꯀ ꯌꯥꯝ ꯂꯩ ꯏꯟꯗꯤꯌꯥ ꯃꯅꯨꯡꯗꯗꯤꯀꯣ ꯄ꯭ꯂꯁ ꯐꯣꯔꯦꯟ ꯀꯟꯇ꯭ꯔꯤꯗ ꯐꯥꯎ ꯂꯩꯗ
ꯎꯝ ꯊꯕꯛꯀꯤꯕꯨꯗꯤ ꯑꯗꯨꯝ ꯂꯩꯕ ꯑꯗꯨꯒ
ꯑꯥ
ꯑꯦꯛꯖꯦꯛ ꯑꯣꯏꯅ ꯌꯨꯝ ꯂꯣꯝꯗ ꯂꯥꯛꯄꯒꯤꯁꯦ ꯍꯥꯏ ꯑꯇꯣꯞꯄ ꯏꯂꯦꯛꯇ꯭ꯔꯤꯀꯦꯜ ꯁꯤꯚꯤꯜ ꯀꯩ ꯀꯥꯁꯤꯕꯨꯗꯤ ꯃꯅꯤꯄꯨꯔꯗ ꯊꯕꯛ ꯂꯩꯌꯦꯕ ꯒꯣꯃꯦꯟꯒꯤ ꯑꯗꯨꯁꯨ ꯁꯤꯠ ꯌꯥꯝꯗꯦ ꯑꯗꯨꯒ ꯑꯃꯨꯛ ꯗꯥꯏꯔꯦꯛ ꯀꯝꯄꯅꯤ ꯇꯧꯒꯦ ꯍꯥꯏꯔꯗꯤ ꯃꯅꯤꯄꯨꯔꯗ ꯀꯝꯄꯅꯤꯗꯤ ꯂꯩꯇꯕꯅꯤꯅ ꯑꯗꯨꯏ ꯑꯋꯥꯕꯗꯨꯣ ꯈꯛꯇꯅꯤꯗ
ꯃꯥꯅꯤ ꯀꯝꯄꯅꯤꯗꯤ ꯌꯥꯝ ꯋꯥꯠꯂꯤꯗ ꯀꯩꯅꯣꯗꯗꯤ ꯍꯥꯏꯗꯤ ꯏꯟꯐ꯭ꯔꯥꯁ ꯁꯇ꯭ꯔꯛꯆꯔꯁꯤ ꯑꯗꯣꯝꯒꯤ ꯀꯩꯅꯣ ꯇꯦꯛꯅꯣꯂꯣꯖꯤ ꯈꯛꯇꯒꯤꯁꯨ ꯅꯠꯇꯕꯀꯣ ꯑꯇꯩꯁꯤꯡꯗꯁꯨ ꯌꯥꯝ ꯊꯤꯟ ꯋꯥꯠꯂꯤꯗ ꯁꯨꯛ ꯂꯩꯥ ꯍ‌ꯦꯛ ꯂꯩꯇꯝ
ꯎꯝ ꯑꯗꯩ ꯕꯤ ꯑꯩꯆ ꯗꯤ ꯇꯧꯅꯤꯡꯉꯦ ꯍꯥꯏꯔꯣ ꯏꯟꯖꯤꯅꯤꯌꯥꯔꯤꯡꯁꯨ ꯇꯧꯅꯤꯡꯉꯦꯁꯨ ꯍꯥꯏꯔꯣ ꯍꯥꯏꯗꯤ ꯃꯅꯤꯄꯨꯔꯗ ꯀꯣꯂꯦꯖ ꯑꯐꯕꯗꯨ ꯂꯩꯇꯦꯕ ꯑꯦꯟ ꯑꯥꯏ ꯇꯤ ꯃꯅꯤ ꯄꯨꯔ ꯍꯥꯏꯕꯩ ꯋꯥꯅꯤ ꯑꯗꯨ ꯀꯩꯁꯨ ꯐꯕ ꯌꯧꯗꯦꯕ ꯑꯇꯣꯞꯄ ꯀꯝꯄꯦꯌꯔ ꯇꯧꯔꯀꯥꯟꯗ ꯄꯜꯂꯣꯏ ꯆꯠꯀꯤꯈꯤꯕꯅꯦ
ꯀꯥꯏ ꯁꯤ ꯑꯦꯟ ꯑꯥꯏ ꯇꯤ ꯁꯤꯗꯤ ꯀꯩꯅꯣꯒꯤ ꯇꯝꯅꯕꯅꯤꯗ ꯃꯥꯒꯤ ꯐꯦꯂꯣꯁꯤꯞ
ꯎꯝ ꯍꯣꯏ
ꯇꯣ ꯄꯒꯤ ꯀꯩꯁꯤ ꯅꯅꯥꯠꯇ
ꯍꯣꯏ ꯑꯗꯨꯝ ꯇꯝꯕꯤꯕꯨ ꯍꯥꯏꯁꯤꯅꯦ
ꯑꯥꯏ ꯑꯥꯏ ꯇꯤ ꯀꯩꯅꯣꯒꯤ ꯀꯔꯤ ꯒꯧꯍꯥꯇꯤꯒꯤ ꯁꯤꯗꯤ ꯍꯥꯏꯔꯕꯅꯤ
ꯍꯥꯥ
ꯑꯦꯟ ꯑꯥꯏ ꯇꯤ ꯅꯠꯇꯦ ꯑꯦꯟ ꯑꯥꯏ ꯇꯤꯠꯇꯦ ꯑꯥꯏ ꯑꯥꯏ ꯇꯤꯔꯝꯒꯅꯤ ꯒꯍꯇꯤ ꯑꯃ ꯂꯩꯕꯗꯣ
ꯑꯥꯒꯍꯇꯤ ꯑꯥꯏꯑꯥꯏꯇꯤ
ꯑꯣ ꯑꯗꯨꯁꯨ ꯑꯩ ꯏꯃꯥꯟꯅꯕ ꯑꯉꯥꯡꯅ ꯑꯦꯟ ꯑꯥꯔ ꯇꯤꯗ ꯇꯧꯔꯝꯕꯅꯦꯕꯣ ꯁꯤꯜ ꯆꯔꯒꯩ ꯑꯗꯨ ꯃꯥꯒꯤꯗꯣ ꯑꯥꯏ ꯑꯥꯏ ꯇꯤꯗꯣ ꯑꯃꯨꯛ ꯈꯜꯂꯦꯅ ꯆꯍꯤ ꯑꯅꯤꯗꯨ ꯗ꯭ꯔꯣꯞ ꯇꯧꯊꯣꯛꯒ ꯑꯃꯨꯛ ꯑꯗꯨꯗ ꯑꯃꯨꯛ ꯆꯪꯉꯦꯕ
ꯑꯣ
ꯀꯥꯟꯅꯕꯗꯣ ꯑꯗꯨꯣꯝ ꯂꯩ ꯐꯤꯗꯧ ꯃꯥꯅ ꯄꯤ ꯑꯩꯆ ꯗꯤ
ꯑꯣ ꯍꯣꯏ ꯑꯩꯗꯤ ꯒꯨꯍꯥꯇꯤ ꯑꯩꯁꯨ ꯏꯟꯇꯔꯚꯤꯌꯨ ꯌꯥꯎꯋꯦ ꯈꯟꯕꯨꯗꯤ ꯈꯜꯂꯛꯑꯦ ꯑꯗꯨꯗ ꯑꯩꯅ ꯕꯣꯝꯕꯦꯗ ꯍꯥꯟꯅ ꯐꯪꯈ꯭ꯔꯕ ꯑꯗꯨꯩ ꯑꯥꯏ ꯇꯤ ꯕꯣꯝꯕꯦꯅ ꯐꯕ ꯍꯦꯟꯕ ꯑꯗꯨ ꯑꯩ ꯑꯗꯨꯝ ꯑꯁꯣꯝꯗ ꯑꯣꯏꯅ ꯆꯠꯂꯒꯦꯅ
ꯅ ꯑꯗꯨꯗꯤ ꯍꯧꯖꯤꯛꯁꯤ ꯄꯦꯟꯅꯤꯡꯡꯗꯅꯦ ꯂꯩꯔꯤꯁꯤ ꯅꯠꯇ꯭ꯔꯥ ꯆꯠꯇ
ꯆꯠꯇꯤ ꯆꯠꯇꯣꯏꯕ ꯖꯨꯂꯥꯏ ꯊꯥꯁꯤꯗ ꯑꯗꯨ ꯈꯔꯕꯨꯗꯤ ꯋꯥꯠꯂꯤ
ꯎꯝ ꯐꯩ ꯀꯥꯟꯅꯩ ꯑ ꯑꯥꯏ ꯇꯤ ꯑꯗꯨꯃꯥꯏꯅ ꯐꯪ ꯇꯤꯕꯨ ꯆꯪꯉꯗꯤꯀꯣ ꯑꯃꯔꯣꯝꯗ ꯌꯥꯝ ꯊꯤꯅ ꯕꯦꯁꯅꯦ ꯚ ꯍꯥꯏꯗꯤꯗꯒꯤ ꯊꯣꯛꯂꯛ ꯇꯥꯔꯒꯗꯤ ꯄꯣꯠ ꯇꯃꯤꯅꯁꯨꯅ ꯑꯦꯅꯥ ꯑꯗꯤꯗꯒꯤꯗꯤ ꯍꯥꯏꯔꯤ ꯃꯥꯁꯨ
ꯍꯣꯏ ꯈꯪꯗꯦ ꯌꯦꯡꯒꯅꯤ ꯀꯃꯥꯏꯅ ꯆꯠ ꯀꯩꯅꯣꯗ ꯍꯧꯗꯤ ꯍꯧꯗ꯭ꯔꯤ ꯖꯔꯅꯤꯁꯦ
ꯑ ꯅꯣꯏ ꯊꯕꯛꯛꯇꯨꯔꯤ ꯈꯔ ꯁꯤꯜꯂꯤꯗꯤ ꯇꯥꯏꯄꯥꯅ ꯅꯣꯏꯅꯀꯣ
ꯎꯝ ꯍꯣꯏ ꯑꯗꯨ ꯑꯗꯨꯝ ꯀꯩꯅꯣ ꯇꯧꯕꯩ ꯋꯥꯅꯤꯗ ꯍꯥꯏꯗꯤ ꯀ꯭ꯂꯥꯁ ꯃꯇꯝꯗꯗꯤꯀꯣ ꯑꯩꯣꯏ ꯏꯁꯇꯩꯏ ꯄꯦꯛꯇꯔꯤꯀꯦꯜ ꯍꯧꯖꯤꯛꯅ ꯃꯌꯥꯝ ꯆꯤꯜꯂꯦꯕ ꯕꯤ ꯇꯦꯛ ꯍꯧꯔꯛꯄꯁꯦ ꯐꯥꯏꯅꯦ ꯌꯔꯗ ꯈꯔ ꯀꯣꯝꯕꯅꯤ ꯄ꯭ꯔꯤ ꯐꯥꯏꯅꯦꯜꯗꯩ ꯈꯔ ꯀꯣꯝ ꯍꯧꯔꯛꯑꯅꯤ ꯐꯥꯏꯅꯦꯜꯗ ꯂꯨꯄꯥꯥꯏꯅ ꯀꯣꯝꯃꯅꯤ ꯑꯦꯝꯇꯦꯛꯀꯤꯁꯨ ꯐꯥꯔꯁ ꯏꯌꯔ ꯐꯖꯅ ꯆꯤꯟꯅꯅꯤ ꯁꯦꯀꯦꯟ ꯏꯌꯔ ꯑꯃꯨꯛ ꯐꯖꯅ ꯀꯣꯝꯅꯤ ꯑꯗꯨꯃꯥꯏꯅ ꯇꯧꯕꯅꯤ ꯑꯗꯨ
ꯎꯝ ꯍꯣꯠꯇꯤ ꯌꯥꯝ ꯍꯣꯠꯅꯔꯗꯤ ꯅꯠꯇ꯭ꯔꯥ ꯈꯪꯉꯒ ꯐꯖꯅ ꯑꯗꯨꯃꯥꯏꯅ ꯆꯠꯈꯤꯕ ꯐꯩꯁꯦ
ꯍꯣꯏ ꯑꯗꯨ ꯑꯝꯇ ꯁꯦꯇꯤꯁꯐꯥꯏꯗꯣ ꯐꯗꯤ ꯑꯗꯨꯝ ꯐꯕꯅꯤ ꯍꯥꯟꯅꯗꯒꯤꯩ ꯂꯩꯔꯤꯛꯇꯤ
ꯑꯁ ꯃꯥꯗꯤꯀꯣ ꯑꯩꯅ ꯍꯥꯏꯅꯦ ꯄꯤꯛꯏꯉꯩꯗꯀꯣ ꯑꯩꯈꯣꯏ ꯌꯥꯝ ꯄꯤꯛꯏꯉꯩ ꯃꯇꯝꯁꯤ ꯄꯣꯠ ꯑꯃ ꯀꯩꯝ ꯀꯨꯀꯔ ꯌꯥꯗꯕ ꯑꯗꯒꯤ ꯀꯩ ꯄꯝ ꯌꯥꯗꯕ ꯑꯗꯨꯝꯕ ꯁꯥꯏꯀꯜ ꯌꯥꯗꯕ ꯈꯨ ꯌꯥꯝ ꯂꯦꯉꯣꯅꯦꯕ ꯈꯨꯂꯦꯝꯃꯅꯦ
ꯎꯝ
ꯁꯤꯅꯤ ꯆꯤꯡꯗ ꯈꯣꯠꯇ ꯑꯗꯨꯝ ꯇꯧꯔꯛꯄꯅꯦꯕ
ꯎꯝ
ꯑꯗꯨꯅꯁꯨ ꯃꯈꯨꯠꯁꯨ ꯂꯦꯡ ꯃꯀꯣꯛꯁꯨ ꯂꯤꯡꯉꯛꯄ ꯑꯗꯨꯃꯥꯏꯅ ꯇꯧꯔꯒꯗꯤ ꯃꯥ ꯍꯧꯖꯤꯛ ꯆꯪꯒꯦꯗ ꯍꯧꯖꯤꯛ ꯦꯠ ꯀꯦꯟꯁꯤꯟꯗꯨ ꯀꯩꯅꯣꯝ ꯀꯟꯅ ꯁꯥꯟꯅꯉꯥꯏ ꯍꯣꯠꯅꯕ ꯇꯧꯔꯦ
ꯎꯝ ꯀꯩꯅꯣ ꯇꯧꯔ ꯅꯣꯏ ꯭ꯌꯥꯁ ꯇꯧꯔꯕꯥꯏꯅꯦꯗꯤ
ꯑꯥ ꯑꯥ ꯑꯁ ꯈꯨꯇꯥ ꯑꯃ ꯇꯥꯡꯉꯤꯅꯦ ꯃꯥꯅ ꯊꯥꯒꯠꯂꯛꯄꯁꯤꯡꯗꯣ
ꯑ ꯏꯁꯀꯦꯝ ꯖꯦꯠꯀ ꯀꯥꯡꯗꯣ ꯃꯣꯏ ꯂꯣꯏ ꯀꯩꯅꯣ ꯇꯧꯒꯨꯝ ꯇꯧꯕꯅꯤ
ꯀꯣꯔ ꯃꯊꯛꯇꯅꯤꯅ ꯄꯤꯁ ꯑꯃꯗ ꯄꯤ‌ꯃꯣꯏ
ꯎꯝ ꯑꯗꯨ ꯃꯥꯏ ꯋꯥꯛꯇꯣ ꯑꯌꯥꯝꯕꯅ ꯁꯤꯃꯨꯂꯦꯁꯟ ꯑꯣꯏꯈꯤꯕꯨꯝ ꯇꯧꯕꯅꯦ
ꯃꯥꯅꯦ ꯃꯥꯅꯦ ꯀꯩꯅꯣꯗ ꯊ꯭ꯔꯤ ꯗꯤ ꯏꯖꯀꯨꯂꯦꯁꯟꯗ ꯌꯥꯝ ꯃꯥꯟꯅꯕ ꯇꯧꯋ
ꯎꯝ ꯑꯗꯨꯝ ꯈꯪꯗꯦ ꯅꯍꯥꯟꯋꯥꯏ ꯌꯥꯝꯕꯨꯗꯤ ꯄꯨꯜꯂꯛꯇꯦ ꯃꯥꯗꯣ ꯑꯗꯨꯝ ꯕ꯭ꯂꯣꯛ ꯇꯣꯉꯥꯟꯕꯒꯤꯅꯦꯔꯤꯁꯦ ꯈꯔꯕꯨꯗꯤ ꯄꯨꯜꯂꯛꯑꯦ
ꯑꯣ ꯍꯣꯏ ꯑꯗꯨꯗꯤ ꯅꯪ ꯅꯝꯕꯔ ꯑꯃꯗꯣ ꯁꯤꯒꯤ ꯅꯝꯕꯔꯁꯤꯗ ꯀꯩꯅꯣ ꯑꯗꯨꯗꯣ ꯑꯩꯉꯣꯟꯗ ꯊꯥꯖꯤꯜꯂꯝꯃꯣ
ꯍꯣꯏ ꯊꯒꯦ ꯊꯒꯦ ꯎꯝ ꯇꯠꯀꯦ ꯍꯥꯏꯔꯛꯅꯤ ꯍꯧꯖꯤꯛ